ꯍꯜꯂꯣ ꯇꯥꯔꯕꯣ
ꯇꯥꯔꯦ ꯇꯥꯔꯦ
ꯑꯧ ꯋꯥꯔꯤ ꯁꯥꯟꯅꯕꯁꯦ ꯀꯩꯅꯣ ꯇꯧꯋꯦ ꯇꯥꯕ ꯈꯤꯇꯪ ꯅꯨꯡꯉꯥꯏꯇꯦ
ꯁ꯭ꯋꯥꯏ ꯅꯨꯡꯉꯥꯏꯇꯕ ꯃꯄꯥꯗ ꯇꯧꯔꯝꯒꯅꯤ ꯑꯗꯨꯅꯅꯦ ꯑꯣ ꯍ ꯃꯐꯝ ꯅꯨꯡꯉꯥꯏꯔꯝꯃꯔꯣꯏꯕ ꯅꯦꯠꯇꯣ ꯍꯥꯏꯐꯦꯠ ꯍꯥꯏꯐꯦꯠ ꯀꯩꯅꯣ ꯇꯧꯔꯝꯅꯦꯕ ꯑꯗꯨꯗꯨꯒꯤ ꯑꯣꯏꯔꯝꯃꯅꯦꯕ
ꯅꯪ ꯋꯥꯕꯗꯣ ꯇꯦꯡ ꯇꯦꯡ ꯇꯦꯡ ꯂꯧꯎ ꯇꯥꯕꯗꯣ
ꯑꯣ ꯑꯩ ꯍꯧꯖꯤꯛ ꯁꯦꯡꯗ꯭ꯔꯣ ꯑꯩ ꯑꯩ ꯍꯧ ꯑꯩ ꯍꯧꯖꯤꯛ ꯉꯥꯡꯕꯁꯦ ꯁꯦꯡꯗ꯭ꯔꯣ
ꯁꯦꯡꯗꯃꯦ
ꯁꯦꯡꯗꯤꯌꯦ
ꯑꯥ
ꯈꯒꯠ ꯇꯥꯗꯤ ꯇꯥꯏꯌꯦ ꯑꯩ ꯅꯪ ꯅꯪꯒꯤ ꯑꯥ ꯍꯥꯏꯔꯣ ꯍꯥꯏꯔꯣ
ꯑꯣ ꯇꯥꯏ ꯇꯥꯏꯌꯦ
ꯌꯥꯔꯕ
ꯑꯥ
ꯁꯤꯡ ꯑꯕ ꯍꯣꯟꯖꯦ
ꯁꯤꯡꯑꯦ ꯁꯤꯡꯑꯦ
ꯑꯣ ꯌꯥ ꯌꯥ ꯈꯣꯟꯖꯦꯟ ꯁꯦꯛꯗꯕꯒꯤ ꯐ꯭ꯔꯤ ꯉꯁꯥꯏꯗꯒꯤ ꯍꯥꯏꯅꯔꯤꯗꯣ
ꯎꯝ ꯅꯪ ꯀꯀꯩ ꯂꯝ ꯆꯠꯂꯨꯔꯒꯦ
ꯍꯣꯏ ꯉꯔꯥꯡ ꯅꯍꯥꯟꯗ ꯀꯪꯂꯥꯗ ꯆꯠꯂꯨꯌꯦ ꯑꯗꯒꯤ ꯑꯁꯤꯒꯤ ꯑꯩꯈꯣꯏꯒꯤ ꯃꯨꯏꯖꯤꯌꯝ ꯗ ꯆꯪ ꯎꯔꯦ ꯑꯩꯁꯦ ꯉꯔꯥꯡ ꯑꯁ ꯑꯗꯨꯗ ꯂꯤꯟꯁꯦ ꯑꯥ ꯑꯥ ꯂꯤꯟꯅꯦ ꯂꯤꯟꯁꯦ ꯄꯩꯉꯩ ꯃꯈꯜꯁꯦ
ꯑ ꯃꯣꯏ ꯍꯣꯏ ꯀ ꯀ꯭ꯂꯣꯔꯣꯐꯤꯜ ꯄꯨꯜꯂꯨꯞ ꯄꯨꯂꯨꯞ ꯊꯝꯕꯗꯣ
ꯑꯗꯨꯒꯅꯦ ꯀꯩꯅꯣꯅꯦ ꯂꯥꯏꯔꯦꯟ ꯅꯝ ꯂꯩꯍꯧꯋꯦꯕ ꯈꯪꯕ꯭ꯔꯥ ꯄ꯭ꯔꯤꯖꯕ ꯇꯧꯔꯒ ꯑꯗꯒꯤꯗꯤ ꯁꯟ ꯃꯀꯣꯛ ꯑꯅꯤ ꯇꯧꯕꯒ ꯂꯩꯍꯧꯋꯦꯕꯀꯣ ꯍ ꯏꯃ ꯑꯩꯗꯤ ꯑꯗꯨ ꯎꯕꯗ ꯈꯪꯉꯤꯅꯦ
ꯑꯩꯁꯨ ꯑꯉꯥꯡ ꯑꯣꯏꯔꯤꯉꯩꯗ ꯆꯠꯄꯗꯒꯤ ꯑꯩ ꯁꯦꯟ ꯆꯦ ꯇꯦꯗ ꯁꯟ ꯃ ꯀꯣꯛꯑꯅꯤꯂꯣꯡꯕꯗꯨꯗꯤ ꯑꯉꯥꯡ ꯑꯣꯏꯔꯤꯉꯩꯗ ꯆꯠꯄꯗꯨꯗꯁꯨ ꯂꯩꯍꯧꯔꯕꯅꯤꯅ
ꯍꯣꯏ ꯍꯣꯏ ꯑꯗꯨꯕꯨꯗꯤ ꯂꯩ ꯍꯧ ꯌꯦꯕ ꯎꯝ
ꯑꯩꯈꯣꯏꯅ ꯀꯩꯅꯣ ꯇꯧꯕꯗ ꯐ꯭ꯔꯦꯁꯁ ꯃꯤꯠ ꯇꯧꯕꯗ ꯆꯪꯕꯗꯣ ꯑꯗꯨꯗꯒꯤ ꯀꯩꯀꯩ ꯑꯑꯣꯟꯕ ꯂꯩꯍꯧꯔꯒꯦ
ꯑꯗꯒꯤ ꯑ ꯑꯣꯟꯕ ꯍꯥꯏꯁꯦ ꯑꯩ ꯐ꯭ꯔꯦꯁꯦꯁ ꯃꯤꯠꯇꯨꯗꯣ ꯄꯨꯂꯞ ꯆꯪꯕ ꯅꯠꯇꯝꯅꯤꯅꯀꯣ ꯄꯨꯜꯂꯞ ꯇꯤ ꯈꯪꯗꯦ ꯑꯗꯣ ꯑꯍꯣꯡꯕꯥ ꯍꯥꯏꯁꯦ ꯅꯥꯀꯟꯒꯤ ꯃ꯭ꯌꯨꯖꯝꯒꯤ ꯅꯥꯀꯟꯒꯤꯗꯁꯨ ꯂꯝꯕꯦꯟ ꯌꯥꯝ ꯁꯥꯡꯅ ꯆꯠꯐꯝ ꯂꯩꯔꯝꯃꯦ ꯋꯥꯛ ꯆꯠꯐꯝ ꯇꯨꯃ ꯈꯪꯉꯦ ꯑꯗꯒꯤꯗꯤ ꯁꯣꯝ ꯅꯥꯀꯟ ꯃꯃꯥꯡ ꯃꯃꯥꯡ ꯆꯠꯂꯒꯁꯨ ꯂꯥꯏ ꯈꯣꯏꯔꯨꯝꯕꯒꯤ ꯃꯐꯝ ꯂꯥꯏꯐꯝ ꯃꯌꯥꯝꯁꯨ ꯂꯩꯔꯝꯃꯦ ꯑꯗꯨꯝ ꯃꯉꯥꯏꯔꯦ ꯑꯩ ꯁꯤꯠ ꯁꯨꯝ ꯂꯩꯕꯅꯤꯅ ꯍꯩ ꯔꯥ ꯑꯗꯨꯒꯤ ꯃꯐꯝ ꯄꯥꯟꯕ ꯃꯑꯣꯡ ꯂꯣꯏ ꯈꯪꯉꯦ ꯃꯐꯝꯁꯦ ꯎꯍꯨꯝ ꯅꯣꯡꯃ ꯆꯠꯁꯦ
ꯑꯧ ꯑꯃꯨꯛ ꯆꯠꯁꯦ ꯅ‌ꯣꯏꯗꯤ ꯃꯣꯔꯦ ꯅꯛꯄꯅꯤꯅ ꯏꯔꯥꯡ ꯇꯧꯗ꯭ꯔꯤꯉꯩꯗ ꯃꯣꯔꯦꯗꯗꯤ ꯀꯣꯏꯕ ꯆꯠꯍꯧꯗ꯭ꯔ‌ꯣ
ꯃꯣꯔꯦꯗꯥ ꯆꯠ ꯍꯧ ꯑꯦ ꯑꯃꯨꯛ ꯇꯪ ꯆꯠ ꯍꯧ ꯑꯦ
ꯑꯣ ꯑꯩꯁꯨ ꯑꯩꯈꯣꯏ ꯈꯪꯅꯕ ꯂꯩꯕꯒꯤ ꯑꯗꯨꯝ ꯁꯝꯃꯔ ꯚꯦꯀꯦꯁꯟ ꯊꯥꯕꯒ ꯈꯨꯗꯤꯡꯒꯤ ꯑꯗꯨꯝꯠꯂꯦ ꯑꯉꯥꯡ ꯑꯣꯏꯔꯤꯉꯩꯗ
ꯇꯨ ꯆꯂꯥꯛꯄ꯭ꯔꯣꯅꯥ
ꯆꯠꯂꯛ ꯑ ꯑꯩꯅ ꯀ꯭ꯂꯥꯁ ꯊ꯭ꯔꯤ ꯀꯥꯕ ꯑꯗꯨꯋꯥꯏꯗꯒꯤ ꯆꯠꯄ ꯍꯧꯕꯅꯦꯕ ꯑꯗꯨꯝ ꯆꯍꯤ ꯈꯨꯗꯤꯡꯒꯤꯖꯦ ꯑꯗꯨꯝ ꯑ ꯃꯔꯤꯗ ꯑꯃꯨꯛꯁꯨ ꯆꯠꯍꯧ ꯃꯥꯜ
ꯑꯣ
ꯑꯃꯨꯛ ꯊꯥ ꯃꯈꯥꯏ ꯑꯃꯒꯨꯝꯕ ꯊꯥ ꯃꯈꯥꯏꯔꯣꯝꯒꯨꯝꯕ ꯑꯗꯨꯝ ꯂꯣꯏꯊꯣꯔꯛꯄꯗꯣ
ꯎꯝ ꯎꯝ ꯑꯗꯨꯒꯤ ꯂꯝꯕꯦꯟꯗꯣ ꯂꯝꯕꯦꯟ ꯆꯠꯄꯒꯤ ꯆꯤꯡ ꯌꯧꯔꯛꯄ ꯑꯗꯥꯏꯒꯤ ꯇꯦꯛꯅꯧꯄꯜ ꯑꯗꯥꯏ ꯂꯥꯜꯂꯛꯄꯗꯥꯏꯒꯤꯗꯣ ꯑꯁ ꯃꯐꯝꯗꯨꯣ ꯈꯨꯐꯖꯗꯤ ꯚ꯭ꯌꯨꯗꯣ ꯋꯥꯁ ꯇꯥꯕꯅꯦ ꯑꯥ ꯑꯥ ꯅꯣꯡ ꯑꯗꯩꯗꯤ ꯑꯁ ꯀꯩꯅꯣꯒꯁꯦ ꯃꯅꯥ ꯃꯁꯤꯡꯒꯁꯦ ꯍꯦꯛꯇ ꯒ꯭ꯔꯤꯒꯤ ꯒ꯭ꯔꯤꯟ ꯉꯥꯛꯇ ꯇꯧꯔꯕ ꯀ ꯅꯨꯡꯁꯥꯒ ꯑꯌꯨꯛ ꯍꯣꯏ ꯍꯣꯏ ꯑꯌꯨꯛ ꯉꯥꯛꯇꯪ ꯑꯌꯨꯛ ꯀꯣ ꯑꯣꯏꯔꯛꯄꯁꯦ ꯄꯨꯡ ꯇꯔꯨꯛ ꯑꯗꯥꯋꯥꯏꯒꯤ ꯑꯣꯏꯔꯛꯄꯒꯤꯗ ꯑꯌꯨꯛ ꯑꯩꯉꯣꯟꯕꯒꯤ ꯁꯤꯒꯤꯁꯤꯗ ꯀꯣ ꯒꯥꯔꯤ ꯑꯩꯈꯣꯏ ꯑꯌꯨꯛꯇ ꯆꯠꯄꯒꯤ ꯀꯣ ꯑꯗ ꯑꯌꯨꯛꯇ ꯎꯌꯦꯕꯀꯣ ꯑꯩ ꯑꯩꯁꯦ ꯑꯗꯨꯝ ꯑꯩ ꯑꯗꯨꯝ ꯑꯗꯨꯩ ꯖꯔꯅꯤꯗꯣ ꯑꯗꯨꯝ ꯑꯩꯁꯦ ꯑꯌꯥꯝꯕ ꯇꯪꯈꯥꯏꯌꯦ ꯑꯃꯃꯦꯦꯨꯡꯃ ꯑꯃꯛ ꯍꯒꯨꯠꯂꯒ ꯇꯪꯈꯥꯏ ꯑꯃꯨꯛ ꯀꯩꯅꯣ ꯇꯧꯋꯤꯀꯣ ꯐꯅ ꯑꯗꯨꯝ ꯐꯖꯅ ꯆꯤꯡ ꯑꯗꯨꯏ ꯑꯩꯅ ꯚ꯭ꯌꯨꯈꯤꯕꯅꯦ ꯇꯦꯡꯅꯧꯄꯜꯒꯤ ꯈꯔ ꯍꯦꯟ ꯀ ꯑꯗꯨꯝ ꯚ꯭ꯌꯨꯗꯣ ꯐꯖꯕ ꯑꯃ ꯎꯈꯤꯕꯀꯣ ꯃꯐꯝꯗꯣ ꯇꯦꯡꯅꯧꯄꯖꯥꯔꯗꯤ ꯈꯪꯗ꯭ꯔꯦ ꯍꯦꯛꯇ ꯀꯣ ꯑꯩꯅ ꯌꯥꯝ ꯉꯥꯎꯖꯈꯤꯕ ꯑꯣꯏꯕ
ꯎꯝ
ꯅꯪꯗꯤ ꯑꯗꯨꯒꯨꯝꯕ ꯊꯦꯡꯅꯗ꯭ꯔꯣ
ꯑꯩꯗꯤ ꯍꯦꯛ ꯆꯠꯈꯤꯕꯗꯒꯤ ꯏꯃꯣꯁꯟ ꯁꯤꯛꯅꯦꯁ ꯍꯥꯏꯗꯤ ꯈꯤꯇꯪ ꯀꯣꯛꯡ ꯉꯧꯒꯜꯂꯦꯕ ꯑꯗꯨꯗꯨꯅꯅꯦ ꯑ ꯑꯗꯨꯝ ꯖꯔꯅꯤ ꯆꯠꯕꯗ ꯐꯖꯕ ꯌꯦꯡꯕꯗꯣ ꯌꯥꯝꯅ ꯄꯥꯅ ꯐꯪꯗꯦꯗꯣ ꯈꯨꯗꯤꯡ ꯊꯥꯕꯤꯖ ꯂꯦꯞꯄꯗꯣ ꯍꯧꯖꯤꯛꯀꯤ ꯆꯦꯛꯀꯤꯡ ꯑꯣꯏꯗꯅ ꯑꯗꯨꯏꯗ ꯑꯗꯨꯋꯥꯏꯗꯒꯨꯝꯕ ꯀꯨꯝꯊꯔꯀꯥꯟꯗꯒ ꯑꯈꯣꯏꯕꯗꯨ ꯌꯦꯡꯕꯒꯨꯝꯕ ꯒꯥꯔꯤꯗꯒꯤ ꯌꯦꯡꯊꯣꯛꯄꯗꯤ ꯄꯥꯛ ꯌꯦꯡꯊꯣꯛꯇ꯭ꯔꯦ
ꯑꯣ ꯑꯗꯨꯋꯥꯏꯗꯨꯕꯨꯁꯨ ꯐꯖꯕꯅꯦ ꯀꯩꯅꯣꯒꯤ ꯑꯃ ꯕꯣꯔꯗꯔ ꯆꯦꯛ ꯇꯧꯐꯝꯒꯤꯗꯃꯛ ꯑꯥꯔꯃꯤꯅ ꯆꯦꯛ ꯇꯧꯕꯗꯣ ꯑ ꯑꯗꯨꯏ ꯃꯄꯥꯒꯤ ꯀ ꯍꯥꯏꯅ ꯈꯨꯒꯂꯥꯏ ꯂꯤꯡꯈꯠꯄꯗꯣ ꯄꯥꯎ
ꯑꯧ ꯑꯉꯥꯡꯕꯖꯥ
ꯑꯥ ꯏꯁꯇ꯭ꯔꯦꯠ ꯇ ꯑꯣꯏꯕꯗꯣ
ꯑꯗꯨꯝ ꯆꯠꯄꯁꯦ ꯂꯝꯗꯤ ꯑꯔꯥꯞꯄꯗꯤꯗꯤ ꯌꯥꯝ ꯆꯥꯟꯁꯤꯜ ꯆꯠꯄꯗꯤ ꯌꯥꯝ ꯄꯥꯝꯃꯦꯕ ꯑꯗꯣ ꯍꯦꯛꯇ ꯀꯣꯛ ꯉꯥꯎꯒꯣꯟꯕꯅꯤꯅꯅꯦ
ꯎꯝ ꯍꯣꯏ ꯍꯣꯏ ꯒꯥꯔꯤ ꯊꯣꯡꯕꯗꯣ ꯀꯣꯡꯉꯥꯎ ꯕꯅꯤꯅ ꯑꯗꯨꯝ ꯑꯩꯛꯇ ꯃ ꯗ ꯋꯥꯍꯕꯤ
ꯑꯗꯨꯝ ꯎꯝ ꯅꯪꯗꯤ ꯆꯠꯂꯨꯗꯤ ꯆꯠꯄꯗ ꯅꯨꯃꯤꯠ ꯀꯌꯥꯅꯤꯃꯨꯛꯀ ꯂꯩꯔꯛꯀꯦ
ꯑꯩ ꯅꯨꯃꯤꯠꯁꯤꯗꯤ ꯂꯩꯔꯛꯇ꯭ꯔꯦ ꯅꯣꯡꯃꯗꯨꯃ ꯑꯩꯈꯣꯏꯁꯦ ꯀꯩꯅꯣ ꯇꯧꯔꯒ ꯀꯣꯏꯔꯛꯑꯦ ꯑꯗꯥꯏ ꯃꯅꯥꯛꯇ ꯕꯖꯥꯔ ꯀꯣꯏꯔꯛꯑꯦ ꯑꯗꯒꯤꯗꯤ ꯑꯩꯈꯣꯏ ꯕꯥꯆꯧꯒ ꯆꯠꯃꯤꯟꯅꯕꯅꯦꯕꯀꯣ ꯑꯩꯈꯣꯏ ꯕꯥꯆꯧꯗꯣ ꯀꯩꯅꯣ ꯇꯧꯕ ꯃꯣꯏꯒꯤ ꯃꯃꯥꯟꯅꯕ ꯑꯃꯒ ꯎꯅꯕ ꯍꯥꯏꯇꯥꯔꯦꯀꯣ ꯊꯕꯛꯀꯤ ꯃꯇꯥꯡ ꯑꯗꯨꯣ ꯀꯩ ꯊꯕꯛꯅꯣ ꯑꯗꯨꯒꯤꯗꯤ ꯈꯪꯗ꯭ꯔꯦ ꯑꯗꯨꯒ ꯑꯩꯈꯣꯏꯉꯩꯗꯤ ꯑꯗꯨꯝ ꯕꯖꯥꯔꯗ ꯀꯣꯏꯔꯦ ꯑꯗꯨꯒ ꯑꯩꯈꯣꯏꯕꯥꯁꯧꯗꯣ ꯃꯣꯏꯒꯤ ꯊꯕꯛꯇꯣ ꯎꯅꯔꯀꯥꯟꯗ ꯆꯥꯛꯁꯤꯡ ꯆꯥꯔꯦ ꯐꯖꯅ ꯆꯥꯛ ꯆꯥꯔꯛꯇꯦ ꯃꯣꯏꯒꯤ ꯅꯨꯗꯜꯁ ꯑꯣꯏꯅ ꯆꯥꯔꯛꯑꯦ ꯑꯗꯨꯗꯨꯒ ꯑꯗꯨ ꯆꯥ ꯂꯣꯏꯔꯀꯥꯟꯗ ꯑꯗꯨꯝ ꯅꯨꯡꯗꯤ ꯍꯤꯟꯗ ꯍꯜꯂꯛꯑꯦ ꯄꯨꯡ ꯑꯅꯤ ꯑꯗꯨꯗꯥꯋꯥꯏꯗꯩ ꯍꯜꯂꯛꯄꯗꯨꯅ ꯌꯨꯝ ꯌꯧꯕꯗ ꯑꯗꯨꯝ ꯅꯨꯡꯗꯥꯡꯗꯤ ꯑꯗꯨꯝ ꯇꯥꯔꯦ ꯊꯦꯡ ꯊꯦꯡꯉꯦ
ꯑꯩꯗꯤ ꯆꯠꯈꯤꯕ ꯅꯨꯃꯤꯠꯇꯨꯃꯗꯤ ꯅꯨꯃꯤꯠꯁꯟ ꯐꯤꯛꯅꯦꯁ ꯇꯧꯈꯤꯕꯒꯤ ꯀꯩꯅꯣꯗꯒꯨꯝꯕ ꯑꯩꯈꯣꯏ ꯁꯤꯗꯩ ꯄꯨꯡ ꯇꯔꯥꯗꯒꯨꯝꯕ ꯆꯠꯄꯁꯦ ꯑꯥ ꯌꯧꯀꯥꯟꯗ ꯄꯨꯡ ꯑꯍꯨꯝ ꯑꯗꯨꯋꯥꯏꯃꯨꯛꯇꯒ ꯌꯧꯋꯦꯕꯀꯣ
ꯑꯥ ꯍꯣꯏ ꯍꯣꯏ
ꯎꯝ ꯅꯨꯃꯤꯗꯥꯡꯗꯣ ꯑꯗꯨ ꯑꯗꯨ ꯅꯨꯃꯤꯠ ꯅꯨꯃꯤꯠꯇꯨꯃ ꯑꯗꯨꯝ ꯐꯖꯅ ꯇꯨꯝꯃꯅꯤ ꯅꯨꯃꯤꯗꯥꯡꯒ ꯆ ꯆꯥꯗꯈꯣꯏ ꯑꯗꯨꯒ ꯅꯣꯡꯉꯥꯜꯂꯀꯥꯟꯗ ꯍꯦꯛ ꯅꯣꯡꯉꯥꯟꯕꯒ ꯃꯣꯏꯒꯤ ꯃꯣꯔꯦ ꯕꯖꯥꯔꯗꯣ ꯑꯗꯨꯗꯩꯗ ꯕꯔꯃꯥꯗꯒꯤ ꯄꯣꯠ ꯆꯩꯩ ꯌꯣꯟꯕ ꯂꯥꯛꯏꯗꯅ ꯑꯦ ꯑꯆꯥꯄꯣꯠꯀꯨꯝꯕ ꯕ꯭ꯔꯦꯛꯐꯥꯁꯀꯨꯝꯕ ꯑꯗꯨꯒꯨꯝꯕ ꯌꯣꯟꯕ ꯂꯥꯛꯄꯗꯣ ꯃꯣꯏꯅ ꯌꯣꯟꯕꯗꯨ ꯆꯥꯏꯑꯕ ꯃꯣꯏ
ꯅꯪ ꯑꯣꯕꯗꯔꯗꯣ ꯂꯥꯜꯂꯕ
ꯂꯥꯜꯂꯦ ꯇꯃꯨꯛ ꯂꯥꯟꯁꯤꯜꯂꯨꯕꯗ
ꯌꯥ ꯉ ꯍꯥꯏꯅꯤ ꯋꯥꯗꯔ ꯂꯥꯂꯦ ꯀꯥꯏꯅ ꯀꯩ ꯐꯥꯎ ꯇꯝꯅꯤꯡꯉꯣ
ꯑꯥ ꯑꯗꯣ ꯃꯔꯣꯟ ꯐꯥꯎꯅꯗꯕꯒꯤ ꯈꯤꯇꯪꯗꯤ ꯋꯥꯏ
ꯋꯥꯏ ꯋꯥꯏ ꯋꯥꯔꯤ ꯍꯥꯏꯕꯗꯤ ꯄꯣꯠꯇꯣ ꯑꯩꯈꯣꯏꯁꯨ ꯄꯣꯠ ꯂꯩꯒꯦ ꯇꯧꯕꯒꯤ ꯁꯤꯗ ꯑꯃ ꯕ꯭ꯔꯃꯥꯟ ꯅꯨꯄꯤꯗꯨ ꯋꯥꯔꯤ ꯁꯥꯟꯐꯝ ꯑꯃ ꯈꯪꯗꯗꯅ ꯂꯩꯔꯛꯇꯅ ꯂꯥꯛꯑꯦꯕ ꯃꯥꯗꯣ ꯐꯖꯅꯅꯦ ꯆꯝꯄ꯭ꯔꯥ ꯇꯝꯅ ꯀꯩꯅꯣ ꯈꯪꯗꯦ ꯍꯩ ꯃꯈꯜ ꯑꯃ ꯌꯣꯜꯍꯧꯋꯦꯕꯀꯣ
ꯑꯃꯅꯤ ꯀꯅꯤꯗ ꯑ ꯣꯔ ꯆ ꯑꯃ ꯑꯉꯥꯡꯕ ꯌꯥꯝꯅ ꯂꯥꯎꯕ ꯃꯥꯟꯕꯗꯣ ꯑꯗꯨꯒꯨꯝꯕꯗ ꯃꯆꯥ ꯃꯆꯥꯗ ꯍꯥꯜꯂꯒ ꯍꯩꯗꯨ ꯆꯀꯣꯝꯂꯥꯒꯨꯝꯕꯗ ꯌꯥꯝ ꯌꯣꯟꯕꯅꯤꯉꯣ
ꯑꯥ ꯑꯥ ꯃꯈꯜ ꯃꯈꯜꯒꯤ ꯍꯩꯅꯤ ꯍꯧꯖꯤꯛꯀꯤ ꯍꯩꯗꯤꯣ ꯌꯥꯝ ꯆꯥꯎꯥꯏꯕ ꯑꯃ ꯃꯁꯛ ꯈꯪꯗꯕꯒꯤ ꯍꯅꯁꯨ ꯃꯥꯆꯧꯕꯤ ꯑꯩꯈꯣꯏꯒꯤ ꯃꯥꯆꯧꯕꯤꯅ ꯂꯩꯒꯦꯅꯅꯦ ꯍꯪꯕ ꯑꯣ ꯔꯔꯃꯦꯁ ꯅꯨꯄꯤ ꯑꯣꯏꯕꯒꯤ ꯀꯩ ꯍꯥꯏꯅꯤ ꯃꯔꯣꯟꯗꯣ ꯐꯥꯎꯅꯗꯕꯗꯣ
ꯎꯝ
ꯔ ꯔꯕꯨꯖ ꯑꯩꯗ ꯆꯥꯎꯕ ꯃꯣꯡꯒ ꯂꯩꯔ ꯂꯥꯛꯑ
ꯑꯗꯨ ꯑꯗꯨ ꯑꯣꯏ ꯍꯥꯏꯔꯗꯤ ꯃꯣꯏ ꯁꯣꯅꯥꯀꯟꯗꯒꯤ ꯄꯨꯁꯤꯜꯂꯛꯄꯣꯠꯁꯦ ꯃꯌꯥꯝ ꯐꯪꯕꯅꯦꯕꯀꯣ ꯑꯗꯨꯅ ꯂꯐꯣꯏꯒꯨꯝꯕꯗꯤ ꯑꯗꯨꯣ ꯅꯥꯀꯟꯗ ꯍꯦꯟꯅ ꯍꯣꯡꯕꯅꯤꯉꯣ
ꯎꯝ ꯂꯣꯏ ꯍꯉꯋꯦ ꯆꯥꯅ ꯊꯛꯅꯕ ꯄꯣꯠ ꯆꯩꯩ ꯂꯣꯏ ꯍꯣꯡꯍꯧꯋꯦ ꯑꯗꯩ ꯐꯔꯤ ꯐꯤꯔꯣꯣꯟ ꯆꯂꯉ ꯑꯣꯏꯣꯏ ꯑꯩꯈꯣꯏ ꯁ꯭ꯥꯏꯒꯤ ꯃꯦꯟꯂꯦꯟꯗꯒ ꯍꯥꯏꯔꯨꯔ ꯄꯥ
ꯀꯔꯦꯟꯁꯤꯗꯨꯁꯨ ꯃꯣꯏꯅ ꯄꯤꯛꯏꯗꯅꯀꯣ ꯑꯩꯈꯣꯏ ꯃꯣꯏꯒꯤ ꯑꯩꯈꯣꯏꯒꯤ ꯂꯨꯄꯥ ꯆꯥꯝꯃꯅ ꯃꯣꯏ ꯂꯨꯄꯥ ꯇꯔꯥꯒ ꯅꯠꯇ꯭ꯔꯒ ꯑꯩꯈꯣꯏꯒꯤ ꯂꯨꯄꯥ ꯇꯔꯥꯅ ꯃꯣꯏ ꯂꯨꯄꯥ ꯑꯩꯈꯣꯏꯒꯤ ꯃꯣꯏꯒꯤ ꯂꯨꯄꯥ ꯇꯔꯥꯅ ꯑꯩꯈꯣꯏ ꯂꯨꯄꯥ ꯑꯃ ꯑꯃ ꯑꯗꯨꯃꯥꯏꯅ ꯑꯣꯏꯕꯅꯦꯕꯀꯣ ꯑꯗꯨꯗꯨꯅꯅꯦ ꯃꯣꯏꯒꯗꯗꯤ ꯃꯣꯏꯅꯗꯤ ꯄꯩꯁꯥꯗꯣ ꯃꯌꯥꯝ ꯇꯥꯡꯅ ꯈꯟꯕꯗꯣ ꯑꯗꯨꯒ ꯑꯩꯈꯣꯏ ꯁꯣꯟꯗ ꯄꯩꯁꯥ ꯑꯣꯟꯊꯣꯔꯛꯀꯥꯟꯗꯗꯤ ꯀꯨꯝ꯭ꯔ ꯑꯗꯨꯁꯨ ꯑꯣꯏꯕꯅꯦꯕ
ꯎꯝ ꯍ ꯃꯥꯅꯦ ꯃꯥꯅꯤ
ꯑ ꯎ ꯏꯟꯗꯤꯌꯥ ꯑꯇꯣꯞꯄ ꯏꯟꯗꯤꯌꯥ ꯑꯇꯣꯞꯄ ꯏꯁꯇꯦꯠꯇꯇꯩꯒꯤꯁꯨ ꯄꯣꯠ ꯌꯣꯟꯕ ꯂꯥꯛꯄ ꯍꯥꯏꯗꯤ ꯔꯕꯥꯔ ꯍꯕ ꯃꯤꯂꯗ ꯎꯝ ꯑꯗꯨꯗꯨꯅ ꯆꯤꯟꯖꯥꯛꯇꯨꯁꯨꯅꯦ ꯌꯥꯝ ꯊꯤꯅ ꯈꯦꯠꯅꯩꯉꯣ ꯀꯩꯅꯣꯗꯣ ꯁꯤꯡꯍꯥꯔꯗꯣ ꯑꯩꯈꯣꯏꯅ ꯍꯗ ꯆꯥꯕ ꯁꯤꯡꯉꯔꯗꯤ ꯃꯀꯨꯗꯨꯣ ꯊꯥ ꯊꯥ ꯂꯎꯗ꯭ꯔꯥ ꯃꯣꯏ ꯑꯗꯤ ꯆꯥꯕꯨꯣꯁꯤꯉꯔ ꯑ ꯄꯥ ꯄꯥꯏ ꯀꯣ ꯃꯅꯨꯡꯗ ꯑꯂꯨꯗꯨꯁꯨ ꯀꯩ ꯍꯥꯏꯗꯅꯣ ꯑꯩꯈꯣꯏ ꯊꯥꯎꯗ ꯉꯣꯛꯊꯣꯛꯄꯩꯇꯥꯗ ꯎꯝ
ꯑꯩ ꯑꯗꯨꯒꯤ ꯁꯃꯣꯁꯥꯗꯣ ꯃ ꯇꯔꯦ
ꯀꯟꯗꯦꯟꯁꯃꯦꯟꯅ ꯇꯧꯔꯒ ꯃꯣꯏꯗꯤ ꯁꯪꯒꯣꯝꯗꯨꯁꯨ ꯀꯟꯗꯦꯟꯁꯃꯦꯟꯇꯨ ꯇꯧꯔꯒ ꯊꯤꯠꯂꯒ ꯑꯣꯏꯅ ꯁꯦꯝꯃꯤꯗꯅ
ꯑꯥ ꯑꯗꯨꯃꯗꯤ ꯈꯪꯗ꯭ꯔꯦ ꯑꯩ
ꯁꯪꯒꯣꯜ ꯆꯉꯥꯡꯁ ꯂꯣꯟꯊꯣꯛꯑꯦꯗꯅ ꯑꯗꯨꯗꯨꯒ ꯒ꯭ꯂꯥꯁ ꯑꯁꯥꯡꯕꯗꯨꯗ ꯀꯟꯗꯦꯟꯁ ꯃꯤꯜꯛꯇꯣ ꯑꯗꯨꯗ ꯑꯣꯏꯅ ꯆꯥꯃꯁ ꯑꯃꯒꯨꯝꯕ ꯇꯧꯔꯒ ꯊꯤꯠꯆꯜꯂꯦꯗꯅ ꯑꯗꯨꯒ ꯇꯧꯔꯒ ꯁꯦꯝꯃ ꯊꯛꯑꯦꯕ ꯃꯣꯏꯅ ꯌꯣꯟꯕ ꯥꯔꯗꯣ ꯍꯈꯣꯏ ꯑꯩꯈꯣꯏꯁꯤꯗ ꯂꯣꯟꯕ ꯆꯉꯥꯡꯒ ꯑꯗꯨꯃꯥꯏꯅ ꯂꯣꯟꯗꯦꯕ
ꯑ
ꯎꯝ ꯆꯤꯟꯖꯥꯛꯇꯨꯁꯨ ꯆꯥꯕꯩ ꯃꯑꯣꯡꯁꯨ ꯈꯦꯠꯅꯕꯅꯤꯅꯀꯣ
ꯃꯥꯅꯦ ꯍꯌꯦ ꯑꯩꯗꯤ ꯃꯣꯏꯒꯤ ꯅꯨꯗꯜꯁꯇ ꯌꯥꯝ ꯍꯥꯎꯈ꯭ꯔꯦ ꯑꯗꯨꯒ ꯃꯣꯏꯒꯤ ꯁꯨꯞ ꯆꯤꯛꯀꯟ ꯁꯨꯞ ꯇꯨꯝꯗꯦ ꯑꯩ ꯍꯩꯅꯈꯤꯗꯦ
ꯒꯦꯁꯇꯣ ꯀꯔꯝꯕ ꯃꯑꯣꯣꯡ ꯆꯥꯒꯦ ꯑꯃ ꯁꯨꯞꯇꯨꯒ ꯇꯧꯔꯒ ꯕꯦꯁꯣꯟꯒ ꯍꯥꯞꯄꯒ ꯇꯣꯜꯂ ꯆꯥꯕꯤ ꯃꯑꯣꯣꯡ ꯆꯥꯔꯛꯄ꯭ꯔꯥ ꯅꯠꯇ꯭ꯔꯒ
ꯑꯣ ꯍꯣ ꯍꯣꯏ ꯑꯗꯨꯏ ꯃꯑꯣꯡꯗꯣ ꯆꯥꯔꯛꯑꯦꯕ ꯑꯗꯨꯗꯨꯒ ꯎꯝ
ꯁ ꯑꯗꯨ ꯑꯗꯨꯃꯥꯏ ꯆꯥꯎꯗꯣ ꯕ꯭ꯔꯦꯛꯐꯥꯁꯀꯤꯗꯨꯗꯤ ꯂꯨꯄꯥ ꯇꯔꯥ ꯇꯔꯥꯗꯪ ꯄꯤꯕꯀꯣ ꯑꯗꯨ ꯑꯗꯨꯅ ꯆꯤꯀꯟꯒꯨꯝꯕꯗꯤ ꯍꯥꯞꯇ꯭ꯔꯦ ꯑꯗꯨꯒ ꯈꯖꯤꯡꯗꯣ ꯈꯥꯖꯤꯡꯗꯤ ꯁꯨꯞ ꯑꯃꯒ ꯕꯦ ꯁꯣꯟꯒꯤ ꯁꯨꯞ ꯑꯃꯒ ꯄꯤꯑꯕ ꯑꯩꯈꯣꯏꯅ ꯆꯥꯛ ꯀꯥꯟꯗꯗꯤ
ꯑꯣ ꯑꯩꯈꯣꯏꯅ ꯈꯖꯤꯡꯒꯤꯗꯣ ꯇꯧꯔꯛꯇꯔ ꯑꯩꯈꯣꯏꯅ ꯆꯤꯛꯀꯟꯒꯤ ꯄꯨꯂꯞ ꯑꯣꯏꯔꯦꯕꯀꯣ ꯂꯧ ꯕꯗꯣ
ꯑ
ꯑꯗꯣ ꯆꯤꯛꯀꯟ ꯃꯥꯒꯤ ꯁꯨꯞꯇꯨꯗꯤꯅꯦ ꯁꯨꯞꯇꯗꯤ ꯇꯣꯉꯥꯟꯅꯅꯦ ꯅꯠꯇꯦ ꯕꯣꯜꯅꯦꯀꯣ ꯅꯨꯗꯜꯁꯀꯤ ꯁꯨꯞ ꯕꯣꯜ ꯇꯣꯉꯥꯟꯅ ꯑꯃꯀꯣ ꯑꯗꯨꯗꯨꯒ ꯍꯧꯖꯤꯛꯀꯤ ꯆꯤꯛꯀꯟ ꯁꯨꯞ ꯇꯣꯉꯥꯟꯕ ꯕꯣꯜ ꯑꯃꯒꯅꯦꯕ ꯑꯗꯨꯗꯣ ꯑ ꯑꯥ ꯑꯗꯨꯒꯤ ꯆꯤꯀꯟ ꯃꯣꯏ ꯁꯨꯞ ꯇꯉꯅ ꯄꯤꯕꯤꯗ ꯑꯗꯨ ꯑꯗꯨ ꯑꯩ ꯑꯩ ꯍꯩꯅꯗꯦꯕ ꯑꯗꯨꯒ ꯑꯃ ꯃꯥꯒꯤ ꯅꯨꯗꯜꯁꯇꯣ ꯑꯗꯨꯗꯤ ꯌꯥꯝ ꯍꯥꯎꯋꯦ
ꯑꯩꯈꯣꯏꯅ ꯆꯕ ꯁꯨꯃꯥꯏꯅ ꯆꯥꯏꯔꯕ ꯎꯝ ꯁꯨꯨꯞꯇꯣ ꯑꯗꯨꯗꯨꯁꯨ ꯑꯗꯨꯝ ꯁꯨꯞꯇꯨꯗ ꯄꯨꯂꯞ ꯂꯨꯞꯁꯜꯂꯒ ꯍꯥꯏꯗꯤ ꯄꯨꯂꯞ ꯑꯅꯤꯗꯣ ꯃꯤꯁ ꯇꯧꯁꯜꯂꯒ ꯆꯥꯕꯁꯨꯎꯋꯦ ꯑꯗꯨꯒ ꯇꯣꯉꯥꯟ ꯇꯣꯉꯥꯟ ꯁꯨꯞꯇꯨ ꯇꯣꯉꯥꯟꯅ ꯊꯛꯄꯒꯨꯝꯕ ꯑꯗꯨ ꯕꯦꯁꯣꯟꯒꯤ ꯁꯨꯨꯞꯛꯇꯣ ꯍꯥꯎꯕꯅꯦ ꯀꯩꯅꯣꯖꯥ ꯁꯛ ꯑ ꯆꯝꯄ꯭ꯔꯥ ꯁꯨꯝꯖꯤꯜꯂꯒ ꯆꯥꯕꯗ
ꯑꯣ ꯑꯗꯨꯝꯗꯤ ꯆꯔꯛꯇ꯭ꯔꯁ ꯃꯤꯗꯤ ꯆꯣꯞ ꯏꯁꯇꯤꯛꯅꯒ ꯇꯧꯔꯒ ꯆꯥꯏꯌꯦ ꯑꯩꯗꯤ ꯆꯣꯞ ꯏꯁꯇꯤꯛꯇꯣ ꯍꯩꯇꯕꯅꯤꯅ ꯑꯩꯈꯣꯏ ꯑꯍꯥꯟꯕꯗ ꯆꯣꯞꯁ꯭ꯇꯤꯛꯁ ꯈꯅꯕ ꯊꯣꯛꯔꯦꯕꯀꯣ ꯑꯗꯨꯗꯨꯒ ꯑꯩꯈꯣꯏꯗꯤ ꯐꯣꯛꯀꯨꯝꯕ ꯀꯩꯒꯨꯝꯒꯨꯝꯕ ꯁ꯭ꯄꯨꯟꯒꯨꯝꯕꯒ ꯄꯤꯕꯤꯌꯣꯅ ꯍꯥꯏꯔꯒ ꯑꯗꯨꯃꯥꯏꯅ ꯇꯧꯔ ꯁꯥꯔꯛꯑ
ꯑꯃ ꯊꯥꯏꯂꯦꯟꯗꯒꯨꯝꯕ ꯆꯥꯅꯕ ꯁ꯭ꯀꯨꯜ ꯑꯆꯧꯕꯗꯣ
ꯍꯣꯏ ꯍꯣꯏ
ꯇꯣ ꯆꯥꯛ ꯌꯥꯝ ꯆꯥꯕꯅꯦ ꯆꯥ ꯗ꯭ꯔꯥ
ꯎꯝ ꯆꯥꯏꯌꯦ ꯄꯨꯔꯥ ꯑꯇꯣꯞꯄ ꯀꯩ ꯍꯥꯏꯅꯤ ꯏꯁꯇꯦꯠ ꯑꯃꯗ ꯆꯠꯄꯒꯤ ꯃꯑꯣꯡꯅꯦꯕ ꯍꯧꯖꯤꯛꯀꯤ ꯃꯐꯝꯗ ꯇꯧꯏ ꯗꯣ ꯑꯗꯨ ꯗꯥꯏꯔꯦꯛ ꯕꯣ꯭ꯔꯗ꯭ꯔꯗꯤ ꯂꯥꯟꯗ꯭ꯔꯤꯕꯀꯣ ꯑꯗꯨꯏ ꯆꯥꯔꯤ ꯃꯐꯝꯗꯣ
ꯑꯗꯨꯝ ꯕꯣ꯭ꯔꯗ꯭ꯔ ꯂꯥꯟꯁꯤꯜꯂꯁꯨ ꯀꯩꯁꯨ ꯀꯩꯅꯣ ꯇꯧꯕ ꯑꯣꯏꯗꯕꯅꯦ ꯑꯩꯈꯣꯏꯅ ꯕꯣ꯭ꯔꯗ꯭ꯔ ꯂꯥꯟꯁꯤꯟ ꯇꯔꯁꯨ ꯃꯅꯤꯄꯨꯔꯒꯤ ꯂꯝꯕꯤ ꯊꯣꯡ ꯁꯨꯃꯥꯏꯅ ꯂꯩꯔꯤꯕꯗꯣ
ꯑꯥ
ꯑꯗꯨꯃꯥꯏ ꯑꯗꯨꯝ ꯂꯩꯍꯧꯋꯦꯕ ꯌꯥꯝ ꯀꯟꯅ ꯆꯥꯎ ꯈꯣꯠꯄ ꯑꯣꯏꯗꯦꯕ ꯇꯥꯃꯨꯗꯨꯗꯤ ꯑꯗꯨꯒ ꯃꯣꯏꯒꯤꯗꯅꯦ ꯑꯩꯅ ꯑꯗꯨꯃ ꯃꯇꯝꯗꯨꯗ ꯑꯩ ꯀ꯭ꯂꯥꯁ ꯁꯤꯛꯁ ꯁꯥꯚꯦꯟ ꯑꯗꯨꯃꯥꯏꯅ ꯀꯥꯔꯤ ꯃꯥꯜꯂ‌ꯦ ꯑꯩꯈꯣꯏ ꯃꯅꯤꯄꯨ꯭ꯔꯗ ꯇꯧꯅꯗꯕ ꯍꯥꯏꯔꯒꯅ ꯑꯩꯈꯣꯏ ꯃꯅꯤꯄꯨ꯭ꯔꯗ ꯍꯧꯖꯤꯛꯁꯦ ꯂꯩ ꯕꯨꯀꯦꯒꯨꯝꯕ ꯌꯥꯝ ꯆꯠꯅꯔꯦꯗꯅꯀꯣ ꯑꯗꯨ ꯃꯇꯝꯗꯨꯗ ꯑꯩꯈꯣꯏ ꯑꯩꯈꯣꯏ ꯃꯅꯤꯄꯨ꯭ꯔꯗ ꯑꯗꯨ ꯆꯠꯅꯗ꯭ꯔꯤꯕ ꯑꯗꯣ ꯃꯣꯏꯒꯤꯗꯨꯗ ꯔꯣꯁ ꯀꯩꯖꯦ ꯑꯃ ꯐ꯭ꯂꯥꯋꯥ꯭ꯔ ꯃꯥ꯭ꯔꯀꯦꯠ ꯍꯥꯏ ꯗꯨꯏꯔꯥ ꯆꯥꯃꯗꯤ ꯅꯠꯇ꯭ꯔꯒ ꯎ ꯅꯣꯡꯃ ꯅꯣꯡꯃꯒꯤ ꯃꯤꯅ ꯄꯨꯊꯣꯔꯛꯒ ꯌꯣꯟꯕꯗꯣ ꯑꯗꯨꯃꯥꯏꯅ ꯂꯩꯁꯦ ꯃꯌꯥꯝ ꯌꯣꯜꯍꯧꯋꯦ
ꯑꯣ ꯑꯗꯨꯃꯗꯤ ꯎꯔꯛꯇ꯭ꯔꯦ ꯑꯩ ꯑꯩꯁꯨ ꯑꯉꯥꯡ ꯑꯣꯏꯔꯤꯉꯩꯗ ꯆꯠꯄꯅꯦꯕ ꯑꯥ ꯑꯩꯁꯨ ꯑꯉꯥꯡ ꯑꯣꯏꯔꯤꯗ ꯆꯠ ꯆꯠꯄꯅꯤꯅ ꯌꯥꯝ ꯀꯟꯅ ꯃꯦꯃꯣꯔꯤꯗꯗꯤ ꯂꯩꯍꯧꯗ꯭ꯔꯦ ꯑꯗꯨꯒ ꯍꯣꯏ ꯈꯔꯗꯤ ꯑꯗꯨꯝ ꯅꯨꯡꯗꯤ ꯅꯨꯡꯉꯥꯏꯒꯤꯗ ꯑꯩꯒꯤ ꯈ꯭ꯋꯥꯏ ꯅꯨꯡꯉꯥꯏꯕ ꯑꯃ ꯍꯥꯏꯔꯒꯅ ꯂꯝꯕꯤ ꯆꯠꯄꯒꯤ ꯑꯗꯨꯒꯤ ꯇꯦꯛꯅꯧꯄꯜꯒꯤ ꯃꯔꯛꯇ ꯑꯗꯨꯒ ꯑꯩ ꯂꯣꯛ ꯑꯃ ꯎꯔꯦꯕꯀꯣ ꯂꯣꯛ ꯑ ꯂꯣꯛꯆꯥꯎꯗꯣ ꯑꯁꯂꯣ ꯑꯗꯨꯏ ꯂꯣꯛꯆꯥꯎꯗꯣ ꯅꯨꯄꯤ ꯑꯃ ꯃꯈꯥꯗ ꯐꯤꯁꯨꯍꯧꯋꯦꯕꯀꯣ ꯑꯁ ꯀꯌꯥꯝ ꯐꯖꯩ ꯚ꯭ꯌꯨꯗꯣ ꯌꯦꯡꯕꯗ ꯑꯗꯩ ꯅꯣꯡ ꯆꯨꯈꯤꯕꯒꯤ ꯅꯨꯡꯁꯥꯒ ꯍꯥꯏ ꯍꯦ ꯁꯥꯥꯗꯣꯔꯛꯄꯒꯤ ꯃꯇꯥꯡ ꯑꯣꯏꯌꯦꯕ ꯑꯗꯥꯏ ꯃꯇꯥꯡꯗꯨꯗ ꯑꯗꯨꯅ ꯍꯦꯛꯇ ꯑꯩꯅ ꯚꯌꯨ ꯑꯗꯣ ꯑꯩꯗꯤ ꯚ꯭ꯌꯨꯗ ꯉꯥꯎꯖꯕꯅꯤꯅꯤꯅꯦ ꯁꯟꯁꯦꯠꯀꯨꯝꯕ ꯑꯗꯒꯤꯗꯤ ꯑꯌꯨꯛꯀꯤ ꯁꯟꯔꯥꯏꯖꯁꯤꯗ ꯍꯦꯛꯇ ꯉꯥꯡꯕ ꯃꯝꯃꯤ ꯎꯕꯗꯣ ꯑꯗꯨꯒꯨꯝꯕꯗꯣ ꯌꯥꯝ ꯐꯖꯩꯕ ꯑꯩꯗꯤ ꯑꯗꯩ ꯅꯨꯡꯁꯥ ꯃꯉꯥꯟ ꯑꯗꯩꯗꯤ ꯑꯇꯤꯌꯥ ꯄꯨꯔꯥ ꯆꯨꯁꯦ ꯍꯦꯛꯇ ꯕ꯭ꯂꯨ ꯑꯣꯏꯔꯒ ꯇꯧꯕꯗꯣ ꯑꯗꯨ ꯉꯥꯏꯥꯏꯕ ꯑꯗꯨꯃꯥꯏꯅ ꯑꯩꯅ ꯑꯄꯥꯝꯕ ꯚꯤꯌꯨꯒꯤ ꯃꯑꯣꯡꯗꯣ ꯎꯈꯤꯕꯅꯤꯅ ꯑꯗꯨꯝꯗꯤ ꯑꯗꯨꯝ ꯑꯩꯒꯤ ꯃꯥꯡꯉꯦ ꯑꯗꯨꯝ ꯑꯩꯒꯤ ꯀꯣꯛꯁꯤ ꯆꯨ ꯁꯜꯂ ꯂꯩꯈ꯭ꯔꯦꯕ ꯑꯗꯨꯅꯦ ꯈ꯭ꯋꯥꯏ ꯅꯨꯡꯉꯥꯏꯈꯤꯕꯗ ꯑꯩ ꯄꯣꯠ ꯆꯩ ꯂꯩꯔꯛꯄꯒꯤ ꯀꯩꯁꯨ ꯌꯥꯝꯅ ꯈꯟꯕꯒꯤ ꯋꯥ ꯂꯩꯈꯤꯗꯦꯕꯀꯣ ꯅꯪ ꯑꯗꯨꯏ ꯚ꯭ꯨꯗꯣ ꯌꯥꯝ ꯉꯥꯎꯈꯤꯕ ꯍꯥꯏꯇꯥꯔꯦ ꯑꯩꯅ
ꯑꯗꯨꯝ ꯑꯩꯅ ꯆꯕꯗꯗꯤ ꯁꯝꯃꯔ ꯚꯦꯀꯦꯁꯟꯒꯨꯝꯕ ꯅꯠꯇ꯭ꯔꯒꯅ ꯑꯦꯛꯖꯥꯝ ꯒꯤ ꯋꯤꯟꯇꯔꯒꯨꯝꯕꯗꯣ ꯑꯗꯨ ꯇꯥꯏꯌꯦꯕ ꯑꯗꯨꯅ ꯈꯪꯗꯦ ꯑꯩ ꯑꯩꯗꯤ ꯀꯣꯛ ꯉꯥꯎꯕꯅꯤꯅ